ꯇꯥꯕ꯭ꯔꯣ
ꯇꯥꯏꯌꯦ
ꯀꯩ ꯗꯧꯕ꯭ꯔꯣ
ꯀꯩꯁꯨ ꯇꯧꯗꯦꯅ ꯅꯪꯗꯤ꯫
ꯑꯩꯖꯨ ꯀꯩꯁꯨ ꯇꯧꯗꯦ
ꯆꯥꯛ ꯆꯥꯔꯕꯣ
ꯑꯥꯎ ꯆꯥꯔꯦ
ꯀꯩ ꯌꯦꯟꯁꯥꯡ
ꯁꯧꯒ꯭ꯔꯤ ꯆꯥꯌꯦ
ꯃꯤꯁ ꯊꯥꯎꯕ꯭ꯔꯣ
ꯍꯥꯎꯇ꯭ꯔꯗꯤ ꯅꯪꯗꯤ
ꯍꯥꯎ ꯁꯧꯒ꯭ꯔꯤ ꯈꯛ ꯆꯥꯕ꯭ꯔ ꯅꯠꯇ꯭ꯔꯒ ꯑꯇꯣꯞꯄꯖꯨ ꯆꯥꯕ꯭ꯔ
ꯌꯦꯟ ꯌꯦꯟꯗꯣ ꯌꯦꯟꯗꯣ ꯐ꯭ꯔꯥꯏ ꯇꯧꯔꯒ ꯆꯥꯏꯌꯦ
ꯗꯨꯗꯤ ꯍꯥꯎꯇ꯭ꯔꯗꯤ ꯅꯪꯁꯨ ꯁꯧꯒ꯭ꯔꯤ ꯈꯛ ꯆꯥꯔꯗꯤ ꯀꯃꯥꯏ ꯍꯥꯎ
ꯅꯪꯗꯤ
ꯑꯩꯗꯤ ꯉꯁꯤꯗꯤ ꯉꯥ ꯆꯥꯏ ꯉꯥ ꯆꯥꯔꯦ ꯆꯝꯐꯨꯠꯀ ꯅꯪꯗꯤ ꯀꯔꯤ ꯍꯣꯏ ꯍꯥꯎꯋꯦ ꯅꯪꯗꯤ ꯀꯔꯤ ꯇꯧꯔꯝꯕꯣ
ꯍꯤꯞꯄꯒꯥ ꯂꯩꯔꯤꯅꯤꯗ
ꯕꯣꯜ ꯉꯥꯏꯕ
ꯑꯣ
ꯎꯝ ꯑꯩꯁꯨ ꯉꯥꯏꯔꯤꯅꯦ ꯕꯣꯜ ꯌꯦꯡꯗꯣꯏꯅꯤ
ꯑꯣ ꯅꯪꯗꯤ ꯇꯥꯡꯕ
ꯍꯥꯥ
ꯅꯪꯗꯤ ꯈꯔꯝꯕ ꯇꯤꯟꯅꯣ
ꯑꯩꯁꯦ ꯁ꯭ꯄꯦꯟꯅꯦꯕ
ꯎꯝ ꯑꯗꯨꯗꯤ ꯑꯩꯈꯣꯏꯅꯤ ꯐꯨꯅꯕ ꯇꯥꯔꯦ ꯍꯧꯖꯤꯛ
ꯍꯣꯔꯦꯟ ꯐꯨꯅꯔꯁꯦ ꯀꯅꯥ ꯉꯝꯕ꯭ꯔꯥꯅ ꯌꯦꯡꯅꯁꯦ
ꯉꯝꯗꯕ ꯃꯤꯗꯨꯗꯤ ꯀꯔꯤ ꯇꯧꯒꯗꯕ ꯌꯦ ꯑꯅꯤꯃꯛ ꯃꯥꯝ ꯌꯥꯗꯦ ꯑꯈꯣꯢꯗꯤ ꯌꯦꯡꯕꯁꯨ
ꯑꯌꯤꯃꯛꯄꯨꯗꯤ ꯄꯥꯝꯕ ꯗꯨꯕꯨ ꯑꯃꯈꯛ ꯆꯨꯁ ꯇꯧꯑꯣ ꯍꯥꯏꯔꯗꯤ ꯑꯩꯗꯤ ꯏꯁꯞ ꯏꯁꯄꯦꯟꯗ ꯂꯩꯔꯦ
ꯎꯝ ꯑꯈꯣꯏꯅꯤ ꯐꯨꯅꯕ ꯇꯥꯔꯦ
ꯀꯅꯥꯅ ꯉꯝꯗꯣꯏ ꯃꯥꯟꯒꯦ
ꯑꯩꯗꯤ ꯈ꯭ꯔꯥꯡꯁꯅꯤꯅꯦ ꯉꯝꯃꯅꯤꯅ
ꯎ ꯎꯝ ꯌꯦꯡꯉꯁꯦꯒꯣ
ꯑꯩꯗꯤ ꯏꯃꯥꯟꯅꯕꯒ ꯄꯩꯁꯥ ꯊꯥꯅꯈ꯭ꯔꯦ
ꯀꯌꯥ
ꯂꯤꯁꯤꯡ ꯑꯃ ꯑꯃ
ꯏꯃꯥꯢ ꯄꯦꯝꯃ
ꯇꯁꯨ ꯃꯤ ꯑꯍꯨꯝ
ꯎꯝ ꯅꯨꯉꯥꯏꯔꯤꯅꯦ ꯅꯪꯗꯤ ꯀꯥꯏꯗꯩꯅꯣ
ꯑꯩꯗꯤ ꯑꯔꯥꯞꯄ ꯈꯨꯡꯒꯪꯗꯒꯤꯅꯤ
ꯑꯔꯥꯞꯄ ꯈꯨꯡꯒꯪ ꯑꯥꯥ ꯈꯨꯡꯒꯪꯗꯩꯔꯕ
ꯎꯝ ꯑꯔꯥꯞꯄ ꯈꯨꯡꯒꯪꯗꯒꯤ
ꯎꯝ ꯑꯩꯗꯤ ꯑꯥ ꯀꯩꯅꯣꯗꯩꯔꯥ ꯈꯟꯕ ꯃꯥꯔꯁ ꯇꯩꯔꯥ ꯈꯟ
ꯑꯗꯨꯅꯦ ꯑꯗꯨꯗꯒꯤ ꯑꯩ ꯑꯦꯂꯦꯟ ꯁ꯭ꯄꯦꯁꯇ ꯄꯥꯏꯔꯛꯄꯅꯤ ꯁ꯭ꯄꯦꯁꯁꯤꯞꯇ
ꯀꯌꯥꯝ ꯀꯨꯏꯔꯒꯦ ꯁꯤꯗ ꯂꯩꯕ ꯑꯗꯨꯗꯤ
ꯆꯍꯤ ꯃꯉꯥꯃꯨꯛ ꯁꯨꯔꯦ
ꯑꯩꯗꯣ ꯅꯨꯄꯤ ꯊꯤꯁꯤꯔꯗꯤ ꯈꯟꯗꯤ ꯈꯟꯕꯅꯦꯕ ꯑꯗꯣ
ꯑꯣ
ꯑꯠ ꯐꯪꯗꯕ ꯑꯗꯒꯤ ꯑꯃꯨꯛ ꯍꯜꯂꯒꯦꯅ ꯈꯜꯂꯦ
ꯑꯁ ꯀꯩꯒꯤ ꯐꯪꯗꯕ꯭ꯔꯣ ꯅꯨꯄꯤ ꯁꯨꯛ ꯌꯥꯝ ꯂꯩꯕꯁꯤꯕꯨ
ꯑꯩꯅ ꯄꯥꯝꯕꯗꯨ ꯐꯪꯗꯕ
ꯐꯪꯒꯅꯤꯗ ꯊꯤꯌꯣ ꯀꯥꯏ ꯀꯥꯆꯤꯟꯗꯔ ꯑꯃ ꯂꯣꯠꯂ ꯂꯩꯔꯝ
ꯑꯩꯅ ꯑꯩꯅ ꯄꯥꯝꯕꯗꯣ
ꯎꯝ
ꯑꯟꯖꯦꯂꯤꯅꯥ ꯖꯣꯂꯤꯒꯨꯝꯕ ꯄꯥꯝꯕ
ꯑꯥꯁ ꯃꯤ ꯃꯌꯨꯝ ꯄꯥꯟꯈ꯭ꯔ ꯃꯌꯨꯝ ꯄꯥꯟꯈ꯭ꯔꯕꯗꯣ ꯄꯥꯝꯃꯗꯤ ꯀꯥꯏꯗꯩ ꯐꯪꯒꯦꯔꯣ
ꯃꯌꯨꯝ ꯄꯥꯟꯕ ꯅꯠꯇꯦ ꯃꯥꯟꯕꯗꯤ ꯄꯥꯝꯕ
ꯍꯥꯥ
ꯃꯥ ꯅꯠꯇ꯭ꯔꯖꯨ ꯃꯥꯟꯕ ꯂꯩꯔꯗꯤ ꯂꯧꯒꯦ ꯇꯧꯕ
ꯃꯆꯥꯅꯨꯄꯤ ꯂꯩꯔꯤꯗꯨꯗꯤ ꯃꯁꯛ ꯆꯞ ꯃꯥꯟꯅꯩꯌꯦ
ꯎꯝ ꯑꯗꯣ ꯃꯥꯗꯣ ꯌꯥꯗ꯭ꯔꯦ ꯍꯥꯏꯕ
ꯅꯨꯡꯉꯥꯏꯇꯦꯀꯣ
ꯎꯝ ꯅꯪꯗꯤ ꯀꯥꯏꯗꯒꯤꯔꯣ ꯅꯪꯁꯨ ꯖꯨꯄꯤꯇꯔꯗꯒꯤꯔꯣ
ꯍꯣꯏ ꯑꯩ ꯖꯨꯄꯤꯇꯔ ꯑꯩ ꯑꯩꯅ ꯌꯥꯝ ꯅꯣꯛꯅꯤꯡꯕ ꯑꯃ ꯂꯩꯌꯦ ꯖꯨꯄꯤꯇꯔ ꯖꯨꯄꯤꯇꯔ ꯍꯥꯏꯔꯒ
ꯅꯪꯗꯤ ꯑꯥ
ꯑꯩꯈꯣꯏ ꯑꯣꯖꯥꯅ ꯑꯩꯈꯣꯏ ꯑꯦꯛꯖꯥꯝ ꯍꯥꯏꯗꯣꯛꯄꯅꯦꯕ ꯑꯗꯨꯗ ꯑꯩꯁꯦ ꯑꯦꯞꯁꯦꯟ ꯑꯩꯖꯦ ꯀ꯭ꯂꯥꯁ ꯌꯥꯎꯍꯧꯗ꯭ꯔꯦꯕ ꯑꯗꯨ ꯅꯨꯃꯤꯠꯁꯦ ꯅꯥꯕꯩꯀꯣ ꯑꯗꯨꯒ ꯃꯥꯗꯤ ꯃꯥ‍꯭ꯔꯛꯇꯣ ꯃꯥꯡꯍꯟꯈ꯭ꯔꯕ ꯃꯥꯜꯂꯦ
ꯎꯝ
ꯃꯥꯡꯍꯟꯈ꯭ꯔꯕꯒꯤ ꯑꯩꯗꯤ ꯂꯥꯛꯇꯕꯅꯤꯅ ꯑꯗꯨ ꯅꯨꯃꯤꯠꯇꯣ ꯑꯩꯒꯤ ꯃꯥ꯭ꯔꯛꯇꯨꯗꯤ ꯈꯪꯗ꯭ꯔꯦꯗꯅꯥ
ꯎꯝ
ꯈꯪꯗꯕꯩ ꯃꯥꯅ ꯃꯊꯪ ꯃꯊꯪ ꯍꯪꯉꯛꯄ ꯀꯥꯟꯖꯤꯗ ꯑꯩꯅ ꯑꯩꯗꯣ ꯂꯥꯛꯍꯧꯗ꯭ꯔꯦ ꯑꯗꯨꯏ ꯑꯩꯒꯤ ꯑꯩꯒꯤ ꯆꯦꯗꯣ ꯑꯗꯨꯐꯥꯎ ꯎꯗꯦ ꯑꯩꯅ ꯍꯥꯏꯕ ꯑꯗꯨꯏ ꯃꯥꯅ ꯅꯪ ꯖꯨꯄꯤꯇꯔꯗꯩ ꯂꯩꯕ꯭ꯔ ꯅꯍꯥꯟꯗꯒꯤ ꯀ ꯍꯥꯏꯕ ꯁꯥꯎꯋꯦꯅꯦ ꯊꯤꯅ ꯆꯩꯔꯛꯄ ꯋꯥꯅꯤ ꯃꯤꯅ ꯀ꯭ꯂꯥꯁ ꯌꯥꯎꯍꯧꯗꯕꯕꯨ ꯑꯗꯨ ꯅꯤꯡꯁꯤꯡꯕ ꯋꯥꯟ ꯑꯩꯉꯣꯟꯗ ꯂꯣꯏ ꯇꯥꯏꯅꯔꯛꯑꯦ
ꯅꯪꯒꯤ ꯑꯣꯖꯥꯗꯣ ꯑꯩ ꯑꯣꯏꯔꯗꯤ ꯀꯃꯥꯏ ꯇꯧꯕ
ꯑꯩꯈꯣꯏ ꯑꯣꯖꯥꯖꯦ ꯌꯥꯕꯅꯦ
ꯑꯗꯣ ꯑꯩ ꯑꯣꯏꯔꯝꯃꯗꯤ ꯀꯃꯥꯏ ꯇꯧꯕ
ꯅꯪ ꯑꯣꯏꯔꯝꯃꯗꯤ ꯑꯣꯏꯔꯝꯃꯦꯗꯅꯥ
ꯑꯩꯅꯤꯅꯦ ꯌꯨꯄꯤꯇꯔꯗꯔꯣ ꯍꯥꯏꯕꯗꯣ
ꯐꯥꯒꯤ ꯇꯧꯕꯅꯤꯗ ꯁꯨꯝ ꯁꯨꯝ ꯅꯣꯛꯁꯤꯅ ꯐꯥꯒꯤ ꯇꯧꯕꯅꯤꯗ
ꯅꯣꯛꯁꯤ ꯅꯣꯛꯁꯤ
ꯅꯣꯛꯑꯣ ꯅꯣꯛꯁꯤ ꯅꯣꯛ ꯅꯣꯛꯁꯨ ꯅꯣꯛꯇꯅ ꯅꯣꯛꯁꯤ ꯅꯣꯛꯁꯤ
ꯅꯣꯛꯏꯁꯤꯗꯤ
ꯅꯪ ꯈꯨꯅꯣꯛꯁꯤ ꯌꯥꯗꯦ
ꯀꯃꯥꯏ ꯅꯣꯛꯇꯣꯏꯕ ꯅꯪ ꯑꯝꯇ ꯅꯣꯛꯔꯛꯎꯅꯦ
ꯑꯗꯨꯃꯥꯏꯅ ꯅꯣꯛꯑꯗꯤ ꯃꯤ ꯈꯪꯉꯒ ꯂꯣꯏ ꯆꯦꯟꯈ꯭ꯔꯅꯤ
ꯏꯁ
ꯅꯪꯗꯤ ꯀꯩ ꯍꯣꯠꯅꯔꯤꯒꯦ
ꯑꯩꯅꯤꯀꯣ
ꯎꯝ
ꯍꯟꯗꯛꯀꯥ ꯏꯕꯦꯝꯍꯜ ꯑꯥꯏ ꯑꯦꯁ ꯀꯣꯆꯤꯡ ꯁꯦꯟꯇꯔꯗ ꯀꯣꯆꯤꯡ ꯇꯧꯔꯤ
ꯏꯕꯦꯝꯍꯜ ꯀꯥꯏꯗꯅꯣ ꯑꯗꯨ ꯇꯥꯗꯤ ꯇꯥꯈ꯭ꯔꯦ ꯑꯁꯤ ꯀꯩꯅꯣꯔꯣꯝꯗꯔ ꯎꯝ ꯀꯩꯕ ꯑꯩ ꯎꯈ꯭ꯔꯕꯒꯨꯝ ꯇꯧꯋꯦ ꯑꯗꯨꯏ ꯑ ꯀꯩꯕ ꯑꯣꯚꯔ ꯕ꯭ꯔꯤꯖ ꯂꯩꯗꯅ ꯑꯗꯨ ꯍꯦꯟꯕꯒꯤꯗꯨꯔꯥ
ꯈꯜꯂꯣ ꯈꯜꯂꯣ ꯅꯪ ꯅꯪ ꯈꯪꯕ꯭ꯔꯥ ꯈꯪꯗꯕ꯭ꯔꯥ ꯌꯦꯡꯒꯦ
ꯑꯩ ꯑꯗꯨꯗꯣ ꯈꯪꯗꯤ ꯈꯪꯈ꯭ꯔꯦ ꯈꯣꯡꯅꯥꯡ ꯀꯥꯔꯛꯇꯤ ꯅꯠꯇꯤ ꯅꯠꯇꯦ ꯈꯪꯕ ꯉꯝꯗ꯭ꯔꯦ ꯅꯪ ꯍꯥꯏꯔꯛꯑꯣ
ꯑꯩ ꯍꯥꯏꯔꯒꯦ
ꯎꯝ
ꯑꯩ ꯍꯥꯏꯔꯒꯦ
ꯍꯥꯏꯔꯣ
ꯆꯤꯡꯃꯩꯔꯣꯡꯗ
ꯑꯗꯨꯅꯦꯕ ꯈꯣꯡꯅꯥꯡ ꯀꯥꯔꯛꯇꯣꯀꯣ
ꯗꯥꯎ ꯌꯦꯡ ꯗꯥꯎ ꯌꯦꯡꯒꯦꯅ ꯇꯧꯕꯅꯤꯗ
ꯗꯥꯎ ꯍꯥꯏ ꯑꯩ ꯎꯗꯤ ꯎꯈ꯭ꯔꯦꯕ ꯑꯗꯨꯗꯣ ꯑꯗꯨꯏꯅꯦ
ꯅꯪꯁꯨ ꯅꯪꯁꯨ ꯂꯥꯛꯈ꯭ꯔꯣ
ꯅꯣꯏ ꯄꯨꯡ ꯑꯅꯤ ꯃꯈꯥꯏꯗꯒꯤ ꯇꯧꯕ ꯇꯨ ꯀꯣꯆꯤꯡꯗꯨ ꯅꯠꯇ꯭ꯔꯣ
ꯑꯣꯏꯔꯝꯕ ꯌꯥꯏ
ꯏꯁ ꯑꯣꯏꯔꯝꯕ ꯌꯥꯏ ꯄꯨꯡ ꯑꯅꯤ ꯃꯈꯥꯏꯗꯒꯤ ꯄꯨꯡ ꯃꯉꯥꯒ ꯄꯨꯡ ꯃꯉꯥꯒ ꯃꯤꯅꯤꯠ ꯐꯣꯔꯇꯤꯗꯣ
ꯑꯣꯏꯔꯝꯕ ꯌꯥꯏ ꯑꯣꯏꯔꯝꯇꯕꯁꯨ ꯌꯥꯏ
ꯀꯔꯤ ꯍꯥꯏꯌꯣ
ꯑꯩꯗꯤ ꯑꯌꯨꯛꯇ ꯆꯠꯂꯦ
ꯑꯣ ꯑꯣ ꯑꯩꯗꯤ ꯏꯕꯨꯡ ꯑꯌꯨꯛꯇꯤ ꯄꯨꯡ ꯀꯌꯥꯗꯩ ꯍꯧꯒꯦ
ꯄꯨꯡ ꯃꯉꯥ
ꯃꯦꯠꯁꯅꯦ ꯏꯪꯂꯤꯁꯅꯦ ꯑꯇꯣꯞꯄꯖꯤ ꯀꯩ ꯀꯩ ꯁꯕꯖꯦꯛ
ꯂꯣꯏꯅ ꯂꯧꯋꯤꯗ
ꯎꯝ ꯀꯩ ꯑꯦꯛꯖꯥꯝ ꯊꯥꯒꯦ ꯈꯜꯂꯤꯅꯣ
ꯑꯥꯏ ꯑꯦ ꯑꯦꯁ ꯀꯨꯝꯕ ꯌꯨ ꯄꯤ ꯑꯦꯁ ꯑꯦ ꯌꯨ ꯄꯤ ꯑꯦꯁ ꯁꯤꯒ ꯑꯦꯝ ꯁꯤ ꯑꯦꯁ ꯊꯥꯒꯦ ꯈꯜꯂꯤꯕ
ꯊꯥꯔꯣ ꯊꯥꯔꯣ ꯐꯪꯕ ꯑꯣꯏꯔꯣ ꯗꯥꯎ ꯌꯦꯡꯒꯅꯣꯍꯦ ꯐꯪꯅꯕ ꯇꯧꯋꯣ ꯀꯩ ꯗꯥꯎ
ꯅꯪꯗꯤ ꯀꯩ ꯍꯣꯠꯅꯔꯤꯒꯦ ꯑꯣꯖꯥꯕꯨ
ꯑꯣꯖꯥꯁꯦ ꯕꯤ ꯑꯦꯁ ꯁꯤ ꯅꯔꯁꯤꯡ ꯇꯧꯖꯔꯤꯌꯦ
ꯑꯗꯨꯅꯤ ꯅꯪꯒꯤꯗꯤ ꯁꯣꯏꯗꯅ ꯐꯪꯒ‍꯭ꯔꯅꯤ ꯊꯕꯛ
ꯁꯣꯏꯗꯅꯗꯤ ꯐꯪꯈ꯭ꯔꯅꯤ
ꯑꯩꯒꯤꯗꯤ ꯎꯝ ꯄꯠꯂꯒ ꯂꯩ ꯇꯥꯔꯕꯥ
ꯅꯣꯏꯒꯤꯅ ꯐꯩ ꯀꯩꯅꯣ ꯌꯨ ꯌꯨ ꯄꯤ ꯑꯦꯁ ꯁꯤ ꯑꯦꯛꯖꯥꯝ ꯍꯥꯏꯁꯦ ꯑꯩꯒꯤ ꯑꯩꯒꯤ ꯀꯖꯤꯟꯁꯨ ꯊꯥꯏꯕꯀꯣ ꯑꯅꯤꯔꯛ ꯁꯨꯔꯦ ꯄ꯭ꯔꯤꯂꯤꯝ ꯈꯛ ꯄ꯭ꯔꯤꯂꯤꯝ ꯈꯛ ꯄꯥꯁ ꯇꯣꯋꯦ ꯃꯦꯟꯗ ꯑꯗꯨꯝ ꯂꯩꯍꯧꯕ ꯗꯨꯝ ꯂꯩꯍꯧꯕ ꯑꯍ ꯍ ꯅꯪꯖꯨ ꯀꯟꯅ ꯂꯥꯏꯔꯤꯛ ꯄꯥꯎ
ꯄꯨꯡꯉꯗꯤ ꯅꯪꯅ ꯅꯥꯁ ꯑꯣꯏꯔ ꯃꯇꯝꯗ ꯑꯩ ꯂꯌꯦꯡꯕ ꯂꯥꯛꯀꯦꯀꯣ
ꯂꯥꯛꯑꯣ ꯍꯣꯏ ꯅꯊꯨꯟꯗ ꯍꯤꯗꯥꯛ ꯀꯥꯞꯄꯤꯒꯦ
ꯏꯁ ꯑꯩꯒꯤ ꯊꯃꯣꯏ ꯂꯌꯦꯡ ꯂꯥꯛꯄꯒꯤꯗꯤ
ꯍꯥꯥ
ꯑꯩꯒꯤ ꯊꯃꯣꯏꯅꯦ ꯂꯥꯏꯌꯦꯡꯕ ꯂꯥꯛꯒꯦ ꯍꯥꯏꯕꯅꯦ ꯊꯨꯟꯗ ꯍꯤꯗꯥꯛ ꯀꯥꯞꯅꯕ ꯅꯠꯇꯦ ꯑꯣꯖꯥ
ꯂꯥꯛꯑꯣ ꯂꯥꯛꯑꯣ ꯅꯪꯒꯤ ꯊꯝꯃꯣꯏꯗꯣ ꯍꯥꯡꯔꯒ ꯀꯩ ꯂꯩꯒꯦ ꯌꯦꯡꯒꯦ ꯅꯨꯄꯤ ꯀꯌꯥ ꯂꯩꯕ꯭ꯔꯥ
ꯏꯁ
ꯀꯔꯤ ꯇꯧꯕ꯭ꯔꯥꯗꯣ ꯌꯦꯡꯒꯦ
ꯑꯗꯨꯗꯤ ꯐ ꯗꯤꯌꯦ ꯅꯪꯁꯨ
ꯂꯩꯔꯝꯅꯤ ꯀꯩꯅꯣ ꯃꯅꯨꯡꯗ ꯍꯥ ꯃꯃꯤꯡꯁꯤꯡꯗꯣ ꯂꯤꯏꯁꯇ
ꯑꯩꯉꯣꯟꯗꯒꯤꯗꯤ ꯅꯪꯅ ꯅꯪꯅ ꯌꯥꯝꯃꯝꯗꯧ ꯃꯥꯜꯂꯤꯗ
ꯍꯥꯥ
ꯅꯪꯅ ꯍꯦꯟꯅ ꯂꯩꯔꯝꯗꯧ ꯃꯥꯜꯂꯤ ꯍꯥꯏꯕꯥ
ꯎꯝ ꯑꯩ ꯑꯈꯣꯏꯗꯤ ꯑꯃ ꯍꯦꯟꯅ ꯊꯝꯗꯦꯗ
ꯃꯇꯥꯡ ꯃꯇꯝꯒꯤ
ꯈ ꯑꯈꯣꯏꯗꯤꯉꯣ ꯆꯟꯗꯦꯕ ꯃꯅꯨꯡꯗꯨꯗ
ꯅꯣꯏꯗꯤ ꯌꯨ ꯄꯤ ꯑꯦꯁ ꯁꯤꯒꯤ ꯁꯥꯇ꯭ꯔꯥꯅꯤꯅ ꯂꯩꯔꯝꯕꯁꯨ ꯌꯥꯏ ꯂꯩꯔꯝꯗꯕꯖꯨ ꯌꯥꯏ ꯂꯥꯏꯔꯤꯛ ꯄꯥꯕꯗꯀꯣ
ꯎꯝ
ꯂꯥꯏꯔꯤꯛ ꯄꯥꯅꯉꯥꯏ ꯍꯣꯠꯅꯕꯗ ꯈꯔ ꯂꯩꯔꯗꯤ ꯅꯀꯣꯛ ꯆꯥꯛꯑꯔꯅꯤ
ꯎꯝ ꯂꯥꯏꯔꯤꯛ ꯄꯥꯕꯩꯅꯦ ꯍꯧꯖꯤꯛ ꯀꯣꯜ ꯇꯧꯕ ꯃꯇꯝ ꯂꯩꯔꯤꯁꯦ
ꯑꯗꯨꯕꯨꯗꯤ ꯍꯣꯏ ꯃꯤꯅꯤꯅ ꯉꯍꯥꯛ ꯉꯍꯥꯛꯄꯨꯗꯤ ꯐ꯭ꯔꯤꯗ ꯂꯩꯑꯅꯤꯅ ꯀꯅꯥꯅ ꯗꯨꯝ ꯇ꯭ꯋꯦꯟꯇꯤ ꯐꯣꯔ ꯑꯋꯥꯔ ꯂꯥꯏꯔꯤꯛ ꯄꯥꯎ ꯍꯥꯏꯗꯤ ꯌꯥꯔꯣꯏꯅ ꯉꯍꯥꯛ ꯉꯍꯥꯛꯁꯨ ꯃꯤꯒ ꯋꯥꯔꯤ ꯁꯥꯟꯅꯒꯗꯕꯅꯦ ꯂꯥꯏꯔꯤꯛꯁꯨ ꯄꯥꯒꯗꯕꯅꯦ ꯅꯠꯇ꯭ꯔꯣ
ꯃꯥꯟꯅꯤ ꯃꯥꯟꯅꯤ ꯑꯣꯖꯥ
ꯍ ꯍ ꯍ ꯑꯣꯖꯥ ꯎꯍꯝ ꯗꯨꯗꯤ ꯃꯦꯠꯁꯀꯁꯦ ꯌꯥꯝ ꯍꯩꯔꯝꯃꯅꯤꯅꯦ
ꯏꯁ ꯃꯦꯁꯇꯨꯅꯤ ꯑꯩꯅ ꯈ꯭ꯋꯥꯏꯗꯒꯤ ꯍꯩꯇꯕꯖꯦ
ꯑꯁ ꯑꯩꯗꯤ ꯃꯦꯠꯁ ꯔꯣꯝꯗ ꯂꯥꯛꯑꯗꯤ ꯄꯩꯁꯥ ꯄꯩꯁꯥ ꯊꯤꯕ ꯈꯛꯅꯦ ꯑꯩꯅ ꯍꯩ ꯍꯩꯕ ꯑꯇꯣꯞꯄꯗꯤ ꯍꯩꯇꯦ ꯄꯩꯁꯥ ꯊꯤꯕꯗꯤ ꯍꯩ ꯎ ꯍ ꯍ
ꯑꯩ ꯑꯩ ꯑꯦꯂꯚꯦꯟ ꯇꯨꯋꯦꯜꯐꯇꯤ ꯁꯥꯏꯟꯁ ꯂꯧꯔꯝꯃꯦꯕ
ꯅꯪꯔꯣ
ꯎꯝ
ꯀꯥꯏꯗꯦ ꯀꯩꯅꯣ ꯁꯥꯏꯟꯁ ꯂꯧ
ꯑꯗꯨꯒ ꯕꯤꯌꯦꯗꯅ ꯑꯥꯔꯠꯁ ꯑꯃ ꯑꯣꯟꯈ꯭ꯔꯦ ꯑꯗꯨꯁꯨ ꯍꯤꯁꯇ꯭ꯔꯤ ꯑꯣꯅꯔꯁꯇ
ꯎꯝ ꯑꯗꯨꯗꯤ ꯅꯪꯁꯦ ꯅꯥꯏꯟꯇꯤꯟ ꯅꯥꯏꯟꯇꯤ ꯅꯥꯏꯟ ꯅꯥꯏꯟꯇꯤꯟ ꯐꯣꯔꯇꯤ ꯁꯚꯦꯟ ꯌꯥꯝ ꯄꯥꯔꯝꯃꯅꯤ
ꯑꯩꯈꯣꯏꯗꯤ ꯑꯗꯨꯒꯨꯝꯕ ꯑꯩꯈꯣꯏꯗꯤ ꯑꯗꯨꯒꯨꯝꯕ ꯄꯥꯗ꯭ꯔꯦ ꯏꯝꯄꯦꯛꯀꯨꯝꯕ ꯍꯥꯎ ꯑꯗꯨꯒꯨꯝꯕꯔꯣ ꯑꯗꯨꯒꯨꯝꯕꯗꯣ ꯄꯥꯔꯦ
ꯈ